ꯎ ꯍꯜꯂꯣ ꯑ ꯇꯥꯏꯌꯦ ꯍꯥꯥ
ꯈꯔ
ꯅꯪꯒꯤꯅꯦꯕ ꯌꯥꯝ ꯅꯨꯡꯉꯥꯏꯇꯦꯅꯦ
ꯀꯔ
ꯑꯥ ꯇꯥꯔꯦ ꯇꯥꯔꯦ
ꯑ ꯀꯩꯗꯧꯔꯃꯤꯅ ꯑ
ꯇꯤꯞꯄꯤ ꯑꯥ ꯆꯥꯗ꯭ꯔꯤꯌꯦ ꯍꯥꯥ
ꯂꯣꯏ
ꯑꯣ ꯂꯣꯏꯗꯤ ꯂꯣꯏꯔꯦ ꯆꯥꯅꯤꯡꯗꯕ
ꯑꯣ ꯀꯥꯏ ꯃ
ꯑꯩꯈꯣꯏꯗ ꯀꯩꯅꯣ ꯀꯔꯤ ꯍꯥꯏꯌꯦ ꯂꯐꯨꯒ ꯑꯂꯨꯒ ꯏꯔꯣꯟꯝꯕ ꯉꯗꯤꯌꯥ
ꯑꯣꯏꯈꯒꯗꯤ ꯉꯁꯤꯗꯤ ꯉꯥ ꯑꯣꯏꯅ ꯊꯣꯡ
ꯑꯁ ꯑꯍꯥꯎꯕ ꯆꯥꯔꯤꯅꯦ ꯑꯗꯨꯗꯤ
ꯍꯣꯏ
ꯍꯥꯎꯅ ꯍꯥꯎꯅ ꯆꯥꯒꯗꯕꯅꯦ
ꯀꯦꯟꯇꯤꯟ ꯆꯠꯂꯨꯕ꯭ꯔꯣ ꯉꯁꯤ
ꯎꯝ ꯆꯂꯨꯌꯦ ꯋꯥ ꯑꯃꯅ ꯁꯤ ꯁꯤ ꯇꯧꯔꯦ ꯉꯁꯤ ꯅꯪꯗꯤ ꯊꯕꯛ ꯆꯠꯇꯕ꯭ꯔꯥ
ꯆꯂꯣꯏ ꯀꯅꯥꯜ ꯀꯅꯥꯜ ꯂ ꯂꯩꯔꯤꯗ
ꯍꯥꯥ
ꯀꯅꯥ ꯀꯅꯥ ꯂꯩꯔꯤꯅꯣ ꯍꯥꯏꯕ
ꯑꯩꯈꯣꯏ ꯏꯅꯥꯎꯅꯨꯄꯤ ꯑꯅꯤꯅꯦ ꯑꯩꯅꯦ ꯑꯩꯈꯣꯏ ꯍꯨꯝꯅꯤ
ꯑ
ꯉꯁꯤ ꯅꯨꯃꯤꯠꯁꯦ ꯋꯥꯃꯟꯗꯗꯅ ꯎꯏ ꯑꯗꯨꯝ ꯎꯏꯈ꯭ꯔꯕꯅꯦ ꯎꯝ ꯎꯝ
ꯎꯝ ꯁꯤ ꯁꯥ ꯌꯥꯝꯁ
ꯎꯝ ꯌꯥꯝ ꯁꯥꯏ ꯑꯗꯣ ꯃꯅꯨꯡꯗ ꯂꯩꯕꯅꯤꯅ ꯈꯔꯗꯤ ꯁꯥꯐꯩꯌꯦ ꯐꯦꯟꯒꯨꯝꯕ ꯊꯥꯕꯅꯤꯅꯀꯣ
ꯑꯣ
ꯑꯗ ꯋꯥꯗꯤ ꯋꯥꯏꯦ ꯌꯨꯝꯒ ꯍꯟꯅꯤꯡꯗꯕꯗꯅꯦ ꯑꯗꯨꯝ ꯑꯗꯨꯝ ꯇꯨꯝꯃꯒ ꯂꯩꯅꯤꯡꯕꯗ ꯒꯥꯔꯤ ꯇꯣꯡꯂ ꯀꯃꯛ ꯍꯜꯂ ꯄꯗ ꯑꯁ ꯑꯩ ꯇꯟꯕꯁꯤꯅꯦ
ꯍꯥꯎ ꯀꯃꯒꯦꯗ
ꯅꯪ ꯃꯆꯤꯟ ꯃꯅꯥꯎ ꯀꯌꯥꯅꯦ
ꯎꯝ ꯐꯥꯏꯚ
ꯎꯝ
ꯃꯉꯥ
ꯑꯩ ꯑꯗꯨꯝ ꯀꯥꯎꯋꯦꯕ ꯀꯥꯎ ꯃꯤ ꯉꯥꯡꯕꯗꯣ ꯌꯥꯝꯒꯅꯤꯅꯅꯦ ꯀꯩꯅꯣ ꯇꯧꯕ꯭ꯔꯥ
ꯀꯔꯤ
ꯅꯣꯏꯗꯤ ꯅꯁꯥꯒꯤ ꯒꯥꯔꯤꯅ ꯆꯠꯄ ꯑꯣꯏꯔꯝꯒꯅꯤꯅꯦꯀꯣ
ꯑꯥ ꯁ ꯀꯂ ꯆꯔ
ꯑꯗꯨꯅ ꯅꯨꯡꯉꯥꯏꯔꯝꯅꯤ ꯑꯩ ꯊꯤꯟꯕꯕꯨꯗꯤ ꯑꯩꯈꯣꯏꯅ ꯃꯤꯅ ꯊꯤꯟꯕꯤ ꯑꯗꯣ ꯍꯜꯂꯛꯄ ꯀꯥꯟꯗꯗꯤ ꯂꯥꯏꯟꯗ ꯍꯜꯂꯛꯑꯦ ꯑꯁ ꯒꯥꯔꯤ ꯉꯥꯏꯕꯗꯅꯦ ꯋꯥꯕꯖꯥꯠꯅꯤ ꯌꯥꯝ ꯃꯅꯤꯒꯁꯨ ꯄꯨꯂꯞ ꯄꯨꯂꯞ ꯍꯟꯕ ꯐꯪꯗꯕꯅꯣ ꯑꯩ ꯒꯥꯔꯤ ꯊꯧꯕ ꯍꯥꯏꯔꯗꯤ ꯐꯗ ꯇꯝꯗꯤ ꯇꯝꯃꯦꯕꯀꯣ ꯍꯩꯒꯤ ꯍꯩꯒꯤꯗꯤ ꯇꯧꯔꯦ ꯑꯗꯣ ꯀꯤꯕ ꯃꯤ ꯃꯌꯥꯝ ꯑꯩꯈꯣꯏ ꯂꯩꯔ ꯀꯨꯝꯕ ꯑꯣꯏꯔꯗꯤ ꯐꯕ
ꯒꯥꯔꯤꯃꯁꯥꯟꯅ ꯆꯣ
ꯄ
ꯕꯅꯤꯗ
ꯍꯩꯒꯦꯕꯀꯣ ꯑꯗꯨꯝ ꯃꯤ ꯃꯌꯥꯝꯒꯤ ꯃꯔꯛꯇ ꯊꯧꯕꯗꯤ ꯀꯤꯒꯦ ꯑꯁ ꯀꯗꯥꯥꯏꯗꯤꯒꯦ ꯒꯥꯔꯤ ꯆꯤꯟꯤꯟꯕꯒꯔꯅꯤ
ꯍꯩꯕ ꯑꯃ ꯇꯣꯡꯍꯜꯂꯣ ꯑꯗꯨꯗꯨꯒ ꯁꯨꯝ ꯊꯣ ꯅꯠꯇ꯭ꯔꯗꯤ ꯃꯤ ꯆꯤꯜꯂꯦꯅ ꯑꯗꯨꯃꯥꯏꯅ ꯁꯨꯝ ꯀꯤꯔꯗꯤ ꯄꯥꯏꯕꯗ ꯏꯁꯥꯗ ꯄꯥꯈꯠꯄꯅꯤ
ꯑꯗꯨꯅꯦ ꯑꯩꯗꯤ ꯀꯩꯅꯣ ꯇꯧꯋꯦ ꯑꯃꯨꯔꯛ ꯄꯨꯔꯁ ꯒꯥꯔꯤ ꯊꯧꯕ ꯇꯝꯂꯀꯥꯟꯗꯅꯦ ꯑꯦꯛꯁꯤꯗꯦꯟ ꯇꯧꯋꯦꯀꯣ
ꯎꯝ
ꯑꯗꯣ ꯑꯅꯤꯔꯛ ꯑꯃꯨꯛꯀ ꯀꯨꯏꯅ ꯊꯧꯗ꯭ꯔꯦ ꯊꯧꯗ꯭ꯔꯒ ꯍꯟꯗꯛ ꯑꯃꯨꯛꯀ ꯇꯝꯃꯦ ꯑꯗꯨꯗ ꯑꯗꯨꯝ ꯀꯤꯌꯦ ꯊꯧꯕꯁꯦ ꯁꯦꯒꯟꯕꯨꯗꯤ ꯐꯖꯅ ꯊꯧꯕ ꯍꯩꯌꯦ
ꯎ ꯁꯔꯀꯥꯔꯅ ꯑꯃꯨꯛ ꯈꯔ ꯋꯥꯏꯗꯅ
ꯀꯗꯥꯥꯏꯗꯒꯤꯒꯅꯣ ꯅꯒꯤ ꯃꯤ ꯃꯔꯛꯇ ꯁꯥꯏꯀꯟ ꯊꯧꯕꯗꯤ ꯌꯥꯗꯕꯅꯤꯅꯦ ꯀꯗꯥꯏꯗꯒꯤ ꯁꯥꯏꯀꯜꯗꯁꯨ ꯂꯩꯇꯦ ꯑꯩꯗꯤ ꯁꯤꯈ꯭ꯔꯅꯤ
ꯎꯝꯁ ꯆꯥꯅ ꯂꯩꯗ ꯀꯅ ꯀꯩꯅꯣ ꯐꯥꯎꯒꯦ ꯀꯦꯟꯇꯤꯟ ꯐꯥꯎꯈ꯭ꯔꯦ ꯀꯌꯥꯝ ꯂꯥꯛꯀꯦ
ꯀꯦꯕ
ꯁ꯭ꯇꯔꯅ ꯂꯩꯔꯤꯕ ꯔꯦꯟꯇꯣ
ꯑꯥ
ꯑꯗ ꯇꯒꯅꯥ ꯀꯦꯟꯇꯤꯟꯚꯥꯎ ꯁ꯭ꯀꯨꯜꯚꯥꯎꯗ ꯀ ꯑꯃ ꯂꯥꯛꯀꯦꯕ
ꯑꯁ ꯂꯥꯞꯄꯦ ꯒꯥꯔꯤ ꯑꯅꯤꯔꯛ ꯇꯣꯡꯒꯗꯕꯅꯦ ꯃꯊꯥꯡ ꯃꯊꯥꯡ
ꯎꯝ ꯑꯅꯄꯗ ꯂꯕꯥꯏꯛꯇ ꯑꯗꯨ
ꯑꯩꯈꯣꯏ ꯑꯁꯦ ꯔꯦꯟꯁꯦ ꯑꯩꯈꯣꯏ ꯀꯩꯅꯣꯒꯤꯅꯦꯕꯀꯣ ꯑꯩꯈꯣꯏ ꯀꯔꯤ ꯏꯄꯨ ꯊꯣꯛꯄꯒꯤꯅꯦꯕ ꯑꯗ ꯑꯩꯒꯤ ꯑꯗꯨ ꯑꯃꯨꯛꯀ ꯑꯁꯤꯗ ꯂꯩꯇ꯭ꯔꯗꯤ ꯀꯩꯅꯣ ꯃꯐꯝꯗ ꯇꯣꯉꯥꯟꯕꯗ ꯂꯩꯕꯗ ꯅꯨꯡꯉꯥꯏꯇꯦꯗꯅ
ꯎꯝ
ꯊꯕꯛ ꯃꯐꯝꯗꯤ ꯂꯥꯞꯇꯤ ꯂꯥꯞꯄꯦ ꯑꯗꯨ ꯑꯃꯨꯛꯀ ꯈꯣꯡꯅ ꯑꯃꯨꯛꯀ ꯆꯪꯈꯤꯗꯣꯏꯅꯦ
ꯎꯝ ꯑꯗꯨ ꯑꯣꯏꯔꯝꯃꯗꯤ ꯅꯨꯡꯉꯥꯏꯗꯧꯕꯅꯤ
ꯍꯥꯥ
ꯃꯐꯝꯗꯣ ꯑꯅꯛꯄꯗ ꯑꯣꯏꯔꯝꯃꯗꯤ ꯅꯨꯡꯉꯥꯏꯗꯧꯕꯅꯦꯕ
ꯑꯗꯨꯅꯤ ꯒꯥꯔꯤ ꯃꯊꯥꯡ ꯑꯁꯤ ꯀꯩꯅꯣꯗꯒꯤ ꯑꯩꯒꯤ ꯊꯕꯛ ꯃꯐꯝꯗꯒꯤ ꯇꯣꯡꯂꯛꯄꯗꯣ ꯇ꯭ꯋꯦꯟꯇꯤ ꯔꯨꯄꯤꯁ ꯂꯧꯔꯅꯤꯗꯅ ꯑꯗꯨꯗꯒꯤ ꯑꯃꯨꯛꯀ ꯕꯖꯥꯔꯗꯒꯤ ꯑꯩꯈꯣꯏ ꯑꯁꯤꯐꯥꯎꯕ ꯇꯣꯡꯡꯂꯛꯄꯗ ꯇ꯭ꯋꯦꯟꯇꯤ ꯐꯣꯔꯇꯤ ꯐꯣꯔꯇꯤ ꯐꯣꯔꯇꯤꯗꯤ ꯑꯗꯨꯝ ꯆꯠꯂꯦ ꯅꯨꯡꯇꯤꯒꯤ ꯑꯌꯨꯛ ꯌꯥꯎꯗꯕꯤꯗ ꯍꯟꯕꯒꯤ ꯈꯛꯇ
ꯎꯝ ꯗꯗꯤ ꯆꯠꯄꯒꯤꯒ ꯍꯟꯕꯒꯤꯒꯗꯤ ꯆꯦꯄꯤ ꯃ
ꯎꯝ ꯑꯩꯗꯣ ꯑꯗꯨꯝ ꯃꯔꯛ ꯃꯔꯛꯇ ꯑꯌꯨꯛꯇ ꯏꯇꯣꯝꯇꯅ ꯑꯗꯨꯝ ꯆꯠꯄ ꯌꯥꯎꯋꯦꯕꯀꯣ
ꯎꯝ
ꯑꯗꯨꯒꯤꯅꯦ
ꯑꯣꯝ
ꯗꯨꯀꯥꯟꯅꯦꯗꯤ ꯑꯗꯨꯝ ꯏꯊꯤ ꯏꯊꯤ ꯆꯂ
ꯗꯤ ꯀꯌꯥ ꯊꯥꯒꯤ ꯀꯦꯟꯇꯅꯤꯗ
ꯄꯖ ꯀꯩꯅꯣꯗꯗꯤ ꯇ꯭ꯋꯦꯜꯐꯀꯨꯝꯕꯗꯤ ꯑꯗꯨꯝ ꯑꯣꯏꯒꯅꯤ
ꯎꯝ ꯑꯗꯨꯗꯥꯏꯗ ꯍꯥꯏꯗꯤ ꯀꯟꯅ ꯋꯥꯕ ꯑꯣꯏꯗꯕꯅꯤꯅ ꯃꯅꯨꯡꯗ ꯑꯗꯨꯝ ꯂꯩꯔꯒ
ꯎꯝ ꯌꯥꯝ ꯋꯥꯕꯗꯤ ꯅꯠꯇꯦ ꯑꯗꯨ ꯃ
ꯑꯔ ꯊ
ꯔꯦꯁꯦꯁ ꯇꯥꯏꯃꯤꯡꯒꯨꯝꯕꯗꯣ ꯑꯗꯨꯗ ꯈꯔ ꯋꯥꯏ ꯑꯗꯨꯒ ꯐꯥꯔꯁ ꯃꯣꯔꯅꯤꯡꯗ ꯑꯉꯥꯡ ꯑꯩꯈꯣꯏꯅ ꯄꯣꯠ ꯂꯧꯕ ꯂꯥꯛꯄꯗꯣ ꯑꯗꯨꯗꯒ ꯈꯔ ꯋꯥꯏ ꯃ
ꯎꯝ ꯔꯦꯁ ꯇꯥꯏꯃꯤꯡꯗꯨꯗꯤ ꯍꯥꯏꯗꯤ ꯄꯨꯟꯅ ꯑꯉꯥꯡꯗ ꯑꯍꯟꯗꯒꯤ ꯄꯨꯂꯞ ꯊꯣꯛꯂꯛꯄꯅꯤꯅ
ꯑꯁ ꯑꯟꯇꯤ ꯑꯟꯇꯤ ꯅꯤꯅꯤ ꯑꯟꯇꯤ ꯑꯟꯇꯤ ꯃꯤꯁ ꯀꯔꯤ ꯀꯔ ꯑꯇꯦꯇꯦ ꯑꯉꯥꯡ ꯃꯌꯥꯝꯅ ꯀꯧꯔꯛꯄꯗꯅꯦ ꯑꯩ ꯅꯥꯀꯣꯡꯁꯨ ꯈꯔ ꯄꯪꯈ꯭ꯔꯕ ꯈꯪꯗꯦ ꯑꯩꯅ ꯍꯥꯏꯕ ꯃꯤꯅ ꯁꯨꯝ ꯐꯣꯟꯕꯨꯗꯤ ꯁꯥꯟꯅꯕ ꯀꯥꯟꯗꯅꯦ ꯅꯣꯔꯃꯦꯜ ꯀꯣꯜꯗ ꯁꯥꯟꯅꯕ ꯀꯥꯟꯗꯅꯦ ꯃꯤꯅ ꯑꯅꯤꯔꯛ ꯇꯧꯗ꯭ꯔꯗꯤ ꯍꯥ ꯍꯥ ꯇꯧꯃꯟꯕꯒꯤ ꯑꯁ ꯅꯪ ꯅꯅꯥ ꯄꯪꯈ꯭ꯔꯕ ꯃꯥꯜꯂꯦ ꯅꯅꯥ ꯂꯥꯏꯌꯦꯡꯗꯅꯤ ꯗꯤ ꯌꯥꯔꯒ ꯌꯥꯝ ꯍꯥꯏꯈ꯭ꯔꯣ ꯉꯁꯥꯏ ꯎꯉꯒ ꯂꯩꯕꯗꯣ ꯅꯨꯡꯊꯤꯤꯟꯗ ꯀꯗꯥꯏꯒꯦ ꯖꯨꯗꯤꯟꯁꯦ ꯄꯨꯟꯅ ꯇꯣꯇꯦꯜ ꯇꯣꯇꯦꯜꯗ ꯇꯨ ꯊꯥꯎꯖꯟ ꯍꯦꯟꯂꯦꯕꯀꯣ
ꯎꯝ
ꯃꯤꯖꯥ
ꯁꯣꯏꯗꯦ ꯁ꯭ꯇꯨꯗꯦꯟ ꯈꯛꯇꯥ
ꯑ ꯁ꯭ꯇꯨꯗꯦꯟ ꯈꯛꯇꯗ ꯇꯨ ꯊꯥꯎꯖꯟ ꯐꯣꯔ ꯍꯟꯗ꯭ꯔꯦꯠ ꯀꯨꯝ ꯑꯣꯏꯔꯝꯅꯤ
ꯎꯝ
ꯑꯗꯨꯒ ꯑꯣꯖꯥꯅ ꯑꯥ ꯑꯦꯠꯇꯤ ꯑꯦꯠꯇꯤ ꯆꯥꯡꯗ ꯂꯩꯔꯝꯅꯤ
ꯎꯝ
ꯑꯁ ꯑꯗꯨ ꯃꯌꯥꯝꯅ ꯑꯟꯇꯤ ꯅꯦꯅꯦ ꯑ ꯀꯧꯔꯛꯄꯗꯅꯦ ꯉꯥꯏꯈꯣ ꯉꯥꯏꯈꯣ ꯉꯥꯏꯈꯣ ꯑꯗꯨꯝ ꯂꯥꯎꯕ ꯅꯨꯅꯦ ꯑꯩ ꯂꯥꯎꯃꯟꯗꯅ ꯑꯁ ꯑꯣꯖꯥꯒ ꯑꯣꯏꯔꯗꯤ ꯑꯩꯗꯤ ꯁꯤꯈ꯭ꯔꯅꯤ
ꯑꯩꯁꯦ ꯐꯥꯔꯁꯇꯨꯅꯦ ꯔꯥꯏꯝꯁꯀꯤ ꯇ꯭ꯔꯦꯅꯤꯡ ꯆꯠꯀꯦ ꯇꯧꯔꯝꯕꯅꯦꯕꯀꯣ ꯀꯗꯥꯏꯗꯒꯤ ꯑꯗꯨ ꯃꯌꯥꯝ ꯎꯕꯗ ꯑꯩ ꯄꯔꯁ ꯀꯩꯅꯣ ꯇꯧꯈ꯭ꯔꯦ
ꯔꯥꯏꯝꯁ ꯀꯤ ꯇ꯭ꯔꯦꯅꯤꯡ ꯃꯨꯛ ꯐꯥꯕꯅꯦ
ꯑꯥ ꯑꯗꯨ ꯐꯩꯌꯦ ꯑꯗꯨ ꯑꯩꯁꯦ ꯆꯠꯀꯦ ꯍꯥꯏꯅꯗꯤ ꯑꯦꯝ ꯇꯧꯔꯝꯕ ꯑꯗꯣ ꯑꯩ ꯑꯃꯨꯛꯀꯅꯦ ꯑꯁꯤ ꯍꯧꯖꯤꯛꯀꯤ ꯑꯩꯅ ꯌꯥꯎꯕꯁꯦ ꯑꯩꯈꯣꯏꯒꯤ ꯑꯟꯇꯤ ꯃꯣꯏ ꯌꯥꯎꯔꯝꯃꯦꯕꯀꯣ ꯑꯗꯨꯗ ꯃꯥꯗꯣ ꯌꯥꯎꯕꯁꯦ ꯌꯥꯎꯔꯝꯃꯒ ꯃꯥꯁꯦ ꯍꯛꯆꯥꯡ ꯅꯨꯡꯉꯥꯏꯇꯦ ꯍꯥꯏꯕꯗꯒꯤ ꯑꯩꯅ ꯑꯃꯨꯛ ꯃꯍꯨꯠ ꯁꯤꯟꯕꯤꯕꯅꯦꯕ
ꯎꯝ
ꯑꯗꯨ ꯑꯃꯨꯛꯀ ꯅꯨꯡꯉꯥꯏꯇꯕꯀꯣ
ꯎꯝ
ꯑꯗꯨꯒ ꯆꯥꯕ ꯁꯦꯝꯕ ꯌꯥꯝ ꯄꯥꯝꯃꯦꯕ ꯑꯩꯁꯦ
ꯎꯝ
ꯑꯦ ꯀꯩꯅꯣ ꯐꯥꯁ ꯐꯨꯗ ꯑꯃꯗ ꯌꯥꯎꯔꯝꯃꯦꯕ ꯃꯣꯃꯣꯒꯨꯝꯕ ꯑꯗꯨꯝ ꯁꯦꯝꯕ ꯈꯣꯠꯄ ꯇꯧꯔꯝꯃꯦꯕ ꯑꯗꯩ ꯌꯨꯝꯗꯒꯤꯅ ꯑꯣꯗꯔ ꯑꯗꯨꯝ ꯂꯧꯔꯒ ꯑꯩꯅ ꯁꯥꯔꯒ ꯑꯥ ꯑꯣꯀꯦꯁꯟꯒꯨꯝꯕꯗ ꯑꯗꯨꯝ ꯄꯤꯕ ꯈꯣꯠꯄ ꯇꯧꯔꯝꯃꯦ ꯄꯨꯔꯥ ꯔꯤꯒꯨꯂꯔ ꯑꯣꯏꯅꯗꯤ ꯅꯠꯇꯕꯤꯗ ꯑꯗꯨꯗꯤ ꯑꯩꯗꯤ ꯐꯥꯁ ꯐꯨꯗꯀꯨꯝꯕ ꯑꯗꯨꯒꯨꯝꯕꯗ ꯑꯌꯥꯝꯕꯅ ꯌꯥꯎꯋꯦꯕꯀꯣ ꯑꯗꯨꯒꯤ ꯑꯩꯉꯣꯟꯗ ꯍꯥꯏꯔꯛꯄ ꯅꯪ ꯑꯝꯇ ꯑꯩꯒꯤ ꯃꯍꯨꯠꯇ ꯆꯠꯄꯤꯌꯨ ꯈꯣꯠꯄꯤꯌꯣꯅ ꯍꯥ ꯍꯥ
ꯔꯥꯏꯝꯁꯀꯤ ꯇ꯭ꯔꯦꯅꯤꯡ
ꯅꯪꯅꯉꯥꯡꯕꯗ ꯆꯞꯄꯦ ꯍꯥ ꯎꯝ ꯇꯥꯏ
ꯀꯩꯕ
ꯌꯥꯎꯁꯟꯕꯁꯦ
ꯎꯝ
ꯁꯤꯅꯗꯤ ꯌꯥꯝ ꯐꯕ ꯍꯦꯜꯂꯦꯕ ꯍꯥꯏ